ꯍꯜꯂꯣ ꯌꯥꯝ ꯇꯞꯄꯤꯅ ꯌꯥꯝ ꯇꯞꯄꯤ ꯕꯣꯏꯁꯇꯣ ꯎꯝ ꯈꯥꯔ ꯀꯟꯅ ꯉꯥꯡꯉꯣ ꯌꯥꯝ ꯇꯞ
ꯇꯥꯔꯕꯣ ꯎꯝ ꯆꯥꯛ ꯆꯥꯔꯕꯣ
ꯉꯁꯤꯗꯤ ꯆꯥꯗ꯭ꯔꯦ ꯊꯦꯡꯉꯦꯅ ꯆꯥꯗꯕꯤ ꯂꯥꯛ
ꯑꯣ ꯑꯩꯈꯣꯏꯗꯤ ꯆꯥꯔꯦ ꯑꯣ ꯉꯁꯤꯗꯤ ꯉꯥ ꯊꯣꯡꯗꯧꯑꯦ ꯑꯗꯨꯒ ꯊꯥꯡꯖꯤꯡ ꯁꯤꯡꯖꯨ ꯑꯃꯒ ꯉꯥ ꯇꯣꯏꯊꯣꯡ ꯇꯧꯔꯦ ꯐꯖꯅ ꯍꯥꯎꯈ꯭ꯔꯦ ꯔꯧꯗꯣ ꯃꯩꯇꯩ ꯔꯧꯗꯣ ꯃꯩꯇꯩ ꯔꯧ ꯇꯥꯛꯇꯒꯤ ꯐꯥꯕꯅꯦ ꯍꯥꯏꯌꯦꯕꯀꯣ ꯑꯗꯨ ꯃꯣꯏ ꯂꯣꯛꯇꯥꯛꯇꯒꯤ ꯐꯥꯕꯅꯦꯅ ꯑꯌꯨꯛ ꯉꯟꯇꯥ ꯌꯣꯟꯕ ꯂꯥꯛꯑꯦꯕ ꯃꯣꯏ ꯑꯗꯨꯒ ꯑꯌꯨꯛ ꯉꯟꯇꯥ ꯊꯥꯕꯅꯦꯅ ꯃꯣꯏ ꯂꯂꯣꯟꯕꯤ ꯀꯥꯈꯠꯂꯛꯄꯗꯣ ꯑꯗꯨꯗꯨꯅ ꯂꯣ ꯂꯥꯛꯄꯗꯨꯗ ꯑꯩꯈꯣꯏ ꯀ꯭ꯋꯥꯀꯩꯊꯦꯜ ꯕꯖꯥꯔꯗꯒꯤ ꯁꯨꯝ ꯆꯠꯂꯨꯕꯗ ꯋꯥꯛꯀꯤꯡ ꯆꯠꯂꯨꯕꯗ ꯊꯦꯡꯅꯔꯦ ꯑꯗꯣ ꯂꯣꯛꯇꯥꯛꯀꯤ ꯉꯥ ꯑꯍꯥꯎꯕꯅꯦ ꯍꯥꯏꯕꯗꯤ ꯑꯁ ꯐꯖꯔꯦ ꯀꯦꯖꯤꯁꯨꯨ ꯑꯅꯤ ꯈꯔ ꯍꯦꯜꯂꯦꯕ ꯑꯗꯨ ꯇꯥꯕ ꯂꯩꯔꯦ ꯑꯗꯨꯒ ꯁꯦꯝꯍꯜꯂꯦ ꯐꯖꯅ ꯑꯗꯨꯒ ꯐꯖꯅ ꯊꯨꯡꯉꯦ ꯂꯣꯛꯇꯥꯛꯀꯤꯁꯤꯅ ꯈꯔ ꯇꯥꯡꯉꯦ ꯍꯥꯏꯌꯦ ꯀꯦꯖꯤꯗ ꯂꯨꯄꯥ ꯆꯍꯨꯝ ꯆꯍꯨꯝ ꯆꯤꯡꯉꯦ ꯑꯣ ꯃꯣꯏ ꯂꯣꯛꯇꯥꯛꯀꯤꯅꯤꯅ ꯐ꯭ꯔꯦꯁꯅꯤꯅ ꯍꯥꯎꯋꯦꯅ ꯍꯥꯏ ꯑꯣ ꯍꯥꯎꯁꯨ ꯍꯥꯎꯋꯦ ꯍꯣꯡꯉꯦ ꯁꯦꯝꯃꯒ ꯑꯗꯨꯗꯤ ꯃꯇꯨꯡꯗꯣ ꯇꯣꯏꯊꯣꯡꯒꯤꯗ ꯃꯆꯥ ꯃꯆꯥ ꯄꯤꯁꯇꯣ ꯀꯛꯑꯦꯗꯅ ꯑꯗꯨꯒ ꯐꯖꯅ ꯆꯥꯝꯊꯣꯛꯑꯦ ꯑꯗꯨꯒ ꯇꯣꯏꯊꯣꯡꯒꯤ ꯐꯖꯅ ꯊꯣꯡꯗꯔꯦ
ꯆꯥꯗ꯭ꯔꯤꯕꯣ
ꯆꯥꯔꯦ ꯍꯥꯎꯋꯦ ꯌꯥꯝꯅ
ꯉꯜꯂꯤꯅ ꯑꯗꯨꯗꯤ ꯉꯁꯤꯗꯤ
ꯑꯗꯨ ꯊꯣꯡꯕꯗꯣ ꯌꯥꯝ ꯅꯩꯔꯒ ꯊꯣꯡꯖꯤꯜꯂꯦ ꯃꯩꯇꯩ ꯈꯨꯊꯣꯡꯗ ꯑꯩꯈꯣꯏꯒꯤ ꯅꯄꯥꯛꯄꯤ ꯃꯔꯥꯒ ꯇꯧꯔꯒ ꯍꯥꯞꯄꯒꯁꯨ ꯊꯣꯡꯉꯦꯕ ꯑꯗꯨꯒ ꯑꯍꯥꯟꯕꯗ ꯉꯥꯗꯨ ꯐꯖꯅ ꯆꯥꯝꯊꯣꯛꯑꯒ ꯊꯝꯈ꯭ꯔꯦꯅ ꯑꯗꯒꯤ ꯇꯤꯜꯍꯧ ꯆꯅꯝ ꯃꯔꯨ ꯃꯔꯥꯡ ꯁꯥ ꯃꯔꯣꯏ ꯅꯥꯀꯨꯞꯄꯤ ꯄꯄꯥꯛꯄꯤ ꯃꯔꯥ ꯀꯔꯤ ꯀꯔꯥꯗꯣ ꯐꯖꯅ ꯁꯨꯔꯒ ꯆꯤꯡ ꯅꯨꯡ ꯀꯩꯀꯥ ꯑꯗꯒꯤ ꯍꯤꯡ ꯊꯥꯛꯑꯦꯕꯀꯣ ꯍꯤꯡ ꯑꯗꯒꯤ ꯃꯦꯠ ꯊꯤ ꯑꯗꯨꯗꯒꯤ ꯖꯤꯔꯥ ꯑꯗꯒꯤ ꯃꯆꯜꯗꯣ ꯃꯩꯇꯩꯒꯤ ꯃꯆꯜ ꯃꯔꯨ ꯃꯔꯥꯡ ꯑꯁꯨꯨꯕꯗꯣ ꯑꯗꯨ ꯑꯗꯨꯅꯦ ꯊꯝꯃꯦ ꯐꯖꯅ ꯑꯗꯨꯒ ꯈꯥꯡ ꯊꯥꯡꯒꯠꯂꯦ ꯈꯥꯡꯗꯣ ꯍꯪꯒꯥꯝ ꯊꯥꯎ ꯑꯁꯦꯡꯕꯗꯣ ꯑꯗꯨ ꯑꯗꯨꯗꯣ ꯍꯩꯔꯦ ꯆꯥꯟꯅꯒꯗꯕꯗ ꯑꯗꯣ ꯊꯥꯎꯗꯣ ꯐꯖꯅ ꯍꯩꯔꯦ ꯊꯥꯎꯗꯣ ꯁꯥꯍꯜꯂꯦ ꯊꯥꯎꯗꯣ ꯁꯥꯍꯜꯂꯀꯥꯟꯗ ꯃꯔꯨ ꯃꯔꯥꯡ ꯑꯍꯥꯟꯕꯗ ꯇꯦꯁꯄꯇꯥ ꯉꯧꯔꯦ ꯑꯗꯒꯤ ꯍꯤꯡ ꯊꯥꯗꯔꯦ ꯑꯗꯒꯤ ꯖꯤꯔꯥ ꯊꯥꯗꯔꯦ ꯑꯗꯒꯤ ꯃꯦꯊꯤ ꯊꯥꯗꯔꯦ ꯑꯗꯨꯒ ꯐꯖꯅ ꯉꯧꯔꯦ ꯑꯗꯨꯒ ꯇꯤꯜꯍꯧ ꯆꯅꯝ ꯃꯔꯨ ꯃꯔꯥ ꯑꯗꯒꯤ ꯅꯄꯥꯛꯄꯤ ꯃꯔꯥ ꯑꯁꯨꯕꯒꯗꯣ ꯅꯥꯀꯨꯞꯄꯤꯒꯗꯣ ꯑꯗꯣ ꯑꯗꯨꯕꯗ ꯂꯣꯏꯅ ꯉꯧꯔꯦ
ꯐꯖꯅ ꯑꯗꯨꯒ ꯕ꯭ꯔꯥꯎꯟ ꯈꯔ ꯈꯔ ꯆꯪꯉꯛꯄꯗꯨꯗ ꯈꯥꯃꯦꯟ ꯑꯁꯤꯟꯕꯗꯣ ꯈꯥꯃꯦꯟ ꯑꯁꯤꯟꯕꯗꯨꯁꯨ ꯐꯖꯅ ꯄꯤꯁ ꯃꯆꯆꯥ ꯃꯆꯥ ꯀꯛꯑꯦꯕ
ꯐꯖꯅ ꯐꯨꯊꯔꯝꯗꯧ ꯃꯥꯜꯂꯦ ꯑꯗꯨꯗꯤ ꯉꯁꯤꯗꯤ ꯈꯔ ꯇꯧꯅ ꯉꯁꯤꯗꯤ ꯈꯔ ꯐꯖꯅ ꯐꯨ ꯖꯟꯈ꯭ꯔꯦꯕ
ꯑ ꯈꯃꯦꯟ ꯑꯁꯤꯟꯕꯗꯨꯁꯨ ꯐꯖꯅ ꯉꯧꯔꯦ ꯉꯧꯔꯒ ꯈꯔ ꯀ ꯄꯦꯁ ꯇꯥꯔꯛꯄꯩꯗꯨꯗ ꯉꯥꯗꯣ ꯍꯥꯞꯆꯤꯜꯂꯦ ꯈꯪꯕ꯭ꯔꯥ ꯉꯥꯗꯣ ꯍꯥꯞꯆꯜꯂꯦ ꯑꯗꯨꯒ ꯍꯥꯏꯗꯤ ꯉꯥꯗꯣ ꯈꯔ ꯉꯧꯔꯦ ꯑꯗꯨꯗ ꯃꯁꯥꯂꯥ ꯈꯔ ꯈꯔ ꯁꯨ ꯊꯥꯛꯑꯦꯕꯀꯣ ꯉꯧꯕꯗꯨꯗ ꯑꯗꯨꯗ ꯃꯆꯨꯁꯨ ꯊꯥꯛꯆꯜꯂꯦ ꯃꯣꯔꯣꯛꯁꯨ ꯊꯥꯛꯇꯆꯜꯂꯦ ꯈꯜꯂꯦ ꯊꯨꯝꯁꯨ ꯊꯥꯛꯑꯦ ꯍꯥꯏꯗꯤ ꯉꯥꯗꯨꯗ ꯆꯪꯅꯕ ꯈꯪꯕ꯭ꯔꯥ ꯑꯗꯨꯃꯥꯏꯅ ꯊꯥꯑꯒ ꯉꯧꯔꯦ ꯈꯔ ꯀꯨꯏꯅ ꯑꯨꯏ ꯑꯨꯏ ꯂꯥꯎꯅ ꯀꯧꯁꯟꯅꯕ ꯉꯧꯔꯦ ꯑꯗꯨ ꯃꯩꯗꯣ ꯂꯩꯊꯔꯒꯅꯤꯀꯣ ꯇꯣꯏꯍꯟꯕ ꯌꯥꯗꯦꯕ ꯌꯥꯝ ꯀꯟꯅ ꯇꯣꯏꯍꯟꯕ ꯌꯥꯗꯦꯕ ꯑꯗꯨꯗꯨꯒ ꯑꯂꯨ ꯈꯤꯇꯪꯞ ꯍꯥꯞꯄꯦ ꯌꯥꯝ ꯍꯥꯞꯇꯦ ꯑꯂꯨ ꯌꯥꯝ ꯍꯥꯞꯄ ꯍꯥꯎꯇꯦ ꯍꯥꯞꯇꯦꯅ ꯑꯂꯨ ꯈꯤꯇꯪ ꯑꯃ ꯍꯥꯞꯄꯦ ꯑꯗꯨꯒ ꯐꯖꯅ ꯊꯣꯡꯉꯦ ꯑꯗꯨꯒ ꯁꯣꯝ ꯅꯥꯀꯟꯗ ꯃꯍꯤꯗꯣ ꯁꯥꯍꯜꯂꯦ
ꯃꯍꯤ ꯈꯔ ꯁꯥꯍꯜꯂꯦ ꯑꯗꯨꯗꯨꯒ ꯃꯍꯤꯗꯨ ꯁꯥꯍꯜꯂꯒ ꯍꯥꯞꯄꯅ ꯍꯥꯎꯕꯅꯦꯕ
ꯏꯁꯤꯡꯗ ꯑꯩꯈꯣꯏꯒꯤ ꯅꯥꯀꯟꯗ ꯈꯔ ꯁꯥꯍꯜꯂꯒ ꯍꯥꯞꯄꯤꯗꯣ
ꯑꯥ ꯏꯁꯤꯡꯗ ꯁꯥꯍꯜꯂꯦ ꯃꯍꯤ ꯅꯥꯀꯟꯗ ꯁꯥꯍꯜꯂꯒ ꯑꯗꯨꯒ ꯃꯍꯤꯗꯣ ꯍꯥꯞꯄꯦ ꯌꯥꯝ ꯍꯥꯞꯇ꯭ꯔꯦ ꯈꯔ ꯍꯥꯞꯄꯦ ꯑꯗꯨꯗꯨꯒ ꯁꯧ
ꯀꯩꯅꯣꯁꯨ ꯈꯔ ꯍꯥꯞꯆꯜꯂꯦ ꯑꯥ ꯍꯩꯔꯤꯕꯣꯠꯇꯣ ꯃꯅꯝ ꯅꯨꯡꯁꯤꯅꯕ ꯈꯔ ꯆꯜꯂꯦ ꯎꯝ ꯑꯗꯨꯒ ꯃꯍꯤꯗꯨ ꯁꯧꯍꯜꯂꯦ ꯑꯗꯨꯒ ꯅꯝꯁꯤꯜꯂꯛꯄ ꯇꯥꯏꯃꯤꯡꯗꯨꯗ ꯑꯃꯨꯛ ꯊꯨꯝ ꯆꯥꯅꯕ ꯑꯃꯨꯛ ꯊꯨꯝ ꯊꯥꯛꯑꯦ
ꯑꯥ
ꯊꯥꯏ ꯑꯗꯨ ꯉ ꯑꯃꯨꯛ ꯕ꯭ꯔꯣ ꯕ꯭ꯔꯣꯡ ꯁꯧꯍꯜꯂꯦ ꯈꯔ ꯈꯔ ꯂꯣꯏꯁꯤꯜꯂꯛꯄꯒꯤ ꯅꯛꯁꯜꯂꯛ ꯃꯥꯡꯁꯤꯜꯂꯛꯄ ꯇꯥꯏꯃꯤꯡꯗꯣ ꯑꯗꯨꯗ ꯀꯩꯅꯣ ꯎ ꯃꯣꯔꯣꯛꯇꯣ ꯐ꯭ꯔꯦꯁ ꯑꯣꯏꯅ ꯈꯔ ꯁꯣꯏꯖꯤꯜꯂꯦ ꯎꯝ ꯑꯗꯨ ꯃꯅꯝꯗꯣ ꯌꯥꯝ ꯅꯨꯡꯁꯤꯗꯅ ꯎꯝ ꯑꯗꯨꯒ ꯃꯁꯂꯥ ꯈꯔ ꯊꯥꯏꯌꯦ ꯑꯗꯨꯒ ꯐꯗꯤꯒꯣꯝꯁꯨ ꯆꯥꯏꯔꯦ ꯂꯥꯁ ꯑꯣꯏꯅ
ꯑꯥ
ꯑꯗꯨꯒ ꯂꯣꯏꯔꯦ ꯀꯨꯞꯁꯜꯂꯦ ꯊꯝꯃꯦ ꯑꯗꯨꯗꯨꯒ ꯆꯥꯛ ꯐꯖꯅ ꯊꯤꯔꯒ
ꯀꯣꯊꯔꯦ ꯊꯥꯡꯖꯤꯡꯗꯣ
ꯊꯥꯡꯖꯤꯡ ꯃꯦꯄꯗꯣꯝꯒ ꯋꯦꯗꯔꯁꯤꯒꯗꯤ ꯆꯞ ꯆꯥꯔꯝꯅꯤ
ꯃꯦꯠꯂꯦꯕ ꯑꯗꯁꯨ ꯑꯁ ꯈꯔꯝ ꯐꯨꯖꯤꯟꯈ꯭ꯔꯦ ꯑꯁ ꯉꯁꯤꯗꯤ ꯅꯪꯁꯟꯈ꯭ꯔꯦ ꯈꯔ ꯌꯥꯝꯅ ꯅꯣꯏꯗꯤ ꯆꯥꯛ ꯆꯥꯕ ꯅꯪꯉꯛꯇ꯭ꯔꯦꯕ ꯀꯔꯤ ꯊꯣꯡꯍꯧꯒꯦ
ꯑꯩꯗꯣ ꯊꯕꯛ ꯊꯦꯡꯉꯦꯅ ꯐꯠ ꯂꯥꯎ ꯂꯥꯛꯑꯕ ꯀꯩ ꯊꯣꯡꯗꯣꯏꯅꯣ ꯈꯪꯗꯦ
ꯑꯣ ꯅꯣꯏ ꯀꯅꯥ ꯊꯣꯛꯏ ꯅꯣꯏ ꯏꯆꯦꯅ ꯅꯣꯏꯃꯥꯟ ꯊꯣꯡꯉꯦ ꯅꯣꯏ ꯃꯤ ꯀꯌꯥ ꯆꯥꯒꯦ
ꯍꯧꯖꯤꯛ ꯍꯧꯖꯤꯛ ꯑꯍꯨꯝ ꯑꯥ ꯍꯧꯖꯤꯛꯇꯤ ꯑꯍꯨꯝ ꯆꯥꯏ ꯑꯩꯅꯦ ꯈꯣꯏ ꯆꯦꯅꯦ ꯑꯩꯈꯣꯏ ꯏꯃꯥꯅꯦ
ꯑꯣ ꯅꯣꯏꯆꯦ ꯍꯣꯏꯗꯤ ꯊꯕꯛ ꯀꯩꯀꯩ ꯇꯧꯒꯦ ꯎꯝ
ꯍꯧꯖꯤ ꯍꯧꯖꯤꯛ ꯍꯤꯟꯗꯤ ꯀꯦꯝꯄꯤ ꯆꯠꯂꯤ ꯑꯩꯈꯣꯏ ꯃꯥꯗꯤ ꯍꯧꯖꯤꯛ ꯃꯁꯥꯉꯝꯗꯦ ꯌꯨꯝ ꯂꯩ
ꯅꯪꯅ ꯀꯔꯤ ꯇꯧꯔꯤꯕ
ꯀꯔꯤ
ꯅꯪꯅ ꯀꯔꯤ ꯍꯣꯠꯅꯔꯤꯒꯦꯕ
ꯑꯩꯅ ꯀꯩꯅꯣꯗ
ꯌꯥꯝ ꯇꯞꯄꯦ ꯅꯪꯒꯤꯗꯣ
ꯍꯥꯏꯔꯛꯑꯣꯅꯦ ꯅꯪꯅ ꯀꯔꯤꯗ ꯇꯧꯔꯤꯅꯣꯕ
ꯑꯣ ꯃꯟꯇ꯭ꯔꯤ ꯄꯨꯈ꯭ꯔꯤꯒꯤ ꯃꯥꯏꯀꯣ ꯑꯗꯨꯗ
ꯑꯣ ꯍꯣꯏ ꯍꯣꯏ ꯑꯗꯨꯗꯤ ꯍꯣꯠꯅꯕ ꯌꯥꯝ ꯀꯜꯂꯤ ꯖꯥꯠꯅꯤꯅꯦ
ꯑꯁ ꯁꯠꯇꯦ ꯆꯥꯔ ꯍꯦꯟꯅꯤꯗꯣ ꯍꯥꯏꯗꯤ ꯍꯤꯡꯅꯕ ꯆꯠꯂꯤꯕ ꯑꯗꯨꯅꯤ
ꯑꯣ ꯀꯔꯤ ꯀꯔꯤ ꯇꯧꯒꯦ ꯅꯣꯏꯒꯤ
ꯑꯩꯈꯣꯏꯒꯤꯕꯨ ꯄꯣꯠ ꯑꯩꯈꯣꯏꯒꯤ ꯒꯥꯔꯤꯒꯤ ꯄ꯭ꯔꯥꯠ ꯌꯣꯠꯕꯅꯤꯗ
ꯑꯣ ꯅꯣꯡꯃꯗ ꯑꯗꯨꯝ ꯀꯌꯥꯝ ꯀꯌꯥꯝꯅ ꯀꯃꯥꯏꯅ ꯇꯧꯕ ꯄꯨꯡ ꯀꯌꯥꯗꯒꯤ ꯆꯠꯂꯒ ꯀꯌꯥꯗ ꯍꯜꯂꯛꯀꯦ
ꯄꯨꯡ ꯄꯨꯡꯁꯦ ꯄꯨꯡ ꯀꯩꯅꯣꯔꯣꯝꯗꯒꯤ ꯄꯨꯡ ꯀꯩꯅꯣ ꯑꯗꯨꯋꯥꯏꯗꯩ ꯆꯠꯂꯦ ꯅꯤꯄꯥꯜ ꯈꯔ ꯍꯦꯜꯂꯛꯄ ꯑꯗꯨꯋꯥꯏꯗꯒꯤ ꯄꯨꯡ ꯃꯥꯄꯜ ꯅꯪꯅꯕ
ꯑꯣ ꯑꯗꯨꯒ ꯍꯜꯂꯛꯄꯅ ꯄꯨꯡ ꯀꯌꯥꯗ ꯍꯜꯂꯛꯄ
ꯄꯨꯡ ꯃꯉꯥꯗ ꯊꯥꯏ ꯑꯗꯣ ꯑꯩ ꯍꯜꯂꯛꯄꯒꯤ ꯂꯝꯕꯤꯗꯣ ꯖꯥꯝ ꯀꯥ ꯊꯣꯛꯄ ꯈꯣꯠꯄꯗ ꯂꯩꯕꯅꯦ ꯑꯗꯨꯝ ꯄꯨꯡ ꯇꯔꯨꯛ ꯇꯥꯥꯏꯗ ꯑꯗꯨꯝ ꯀꯩꯁꯨ ꯉꯟꯕ ꯅꯠꯇꯦꯗ ꯄꯨꯡ ꯀꯩꯩꯅꯣ
ꯑꯗꯨꯃꯥꯏꯅ ꯅꯣꯡꯃꯒꯤ ꯑꯗꯨꯃꯥꯏꯅ ꯑꯗꯨꯝ ꯑꯌꯨꯛꯇ ꯍꯧꯒꯠꯂꯅꯤ ꯑꯗꯒꯤ ꯑꯗꯨꯃꯥꯏꯅ ꯊꯕꯛ ꯆꯠꯂꯅꯤ ꯑꯗꯨ ꯅꯣꯡꯃꯁꯦ ꯑꯗꯨꯝ ꯑꯗꯨꯃꯥꯏꯅ ꯑ ꯑꯗꯨꯝ ꯀꯣꯟꯅꯔꯦꯕ ꯅꯠꯇ꯭ꯔꯥ ꯍꯜꯂꯛꯑꯅꯤ ꯆꯥꯛ ꯑꯃꯨꯛ ꯆꯥꯔꯅꯤ
ꯍꯜꯂꯛꯑꯅꯤ ꯆꯥꯛ ꯆꯥꯊꯣꯛꯄꯗ ꯑꯗꯨꯝ ꯋꯥꯔꯕꯅꯤꯅ ꯑꯗꯨꯝ ꯇꯨꯝꯅꯤꯡꯉꯅꯤ ꯑꯗꯨꯅ ꯀꯩꯅꯣ ꯇꯧꯗꯦ ꯑꯩ ꯆꯠꯅꯤꯡ ꯆꯠꯅꯤꯡꯕ ꯐꯥꯎꯕꯗꯣ ꯀꯌꯥ ꯐꯥꯎꯗ꯭ꯔꯦꯕ ꯍꯧꯖꯤꯛꯁꯦ ꯑꯃꯨꯛ
ꯑꯣ ꯑꯗꯨꯗꯤ ꯀꯣꯏꯕꯒꯨꯝꯕ ꯆꯠꯄ ꯈꯣꯠꯄꯗꯤ ꯁꯟꯗꯦꯒꯨꯝꯕ ꯑꯗꯩ ꯁꯨꯇꯤꯒꯨꯝꯕ ꯑꯗꯣ ꯖꯦꯅꯔꯦꯜ ꯍꯣꯂꯤꯗꯦꯒꯨꯝꯕꯗꯤ ꯑꯗꯨꯝ ꯊꯥꯔꯝꯅꯤ꯫
ꯎꯝ ꯑꯗꯨꯒꯨꯝꯕꯁꯦ ꯖꯦꯅꯦꯔꯦꯜꯁꯦ ꯈꯔ ꯀꯩꯅꯣꯒꯨꯝꯕ ꯑꯣꯏꯇꯥꯥꯗꯤ ꯑꯗꯨꯝ ꯊꯥꯢ꯫
ꯍꯣꯏ ꯃꯩꯇꯩꯒꯤꯀꯣ ꯀꯥꯡ ꯀꯥꯡ ꯊꯥꯔꯝꯅꯤꯗ ꯀꯥꯡꯒꯨꯝꯕ ꯀ꯭ꯔꯤꯁꯅ ꯖꯔꯃꯒꯨꯝꯕꯗꯤ ꯊꯥꯔꯝꯅꯤ
ꯑꯗꯨꯗꯤ ꯊꯥꯔꯣꯏ ꯍꯥꯞ
ꯑꯣ ꯍꯥꯞꯀꯨꯝꯕ
ꯎꯝ
ꯑꯗꯨ ꯀꯩꯅꯣꯒꯨꯝꯕ ꯊꯥꯔꯝꯅꯤꯗ ꯅꯤꯡꯉꯣꯜ ꯆꯥꯛꯀꯧꯕꯒꯨꯝꯕ ꯗꯤ ꯍꯥꯏꯗꯤ ꯑꯆꯧꯕ ꯐꯦꯁꯇꯤꯚꯦꯜꯅꯤꯅ ꯎꯝ ꯗꯤꯋꯥꯂꯤꯒꯨꯝꯕ ꯅꯠꯇ꯭ꯔ
ꯗꯦꯋꯥꯂꯤꯗꯤ ꯊꯥꯗꯦꯗ ꯈꯤꯇꯪ ꯉꯟꯅꯕꯨꯗꯤ ꯊꯥꯏ
ꯑꯗꯨꯅꯤ ꯄꯥꯈꯪꯅꯤꯅ ꯗꯤꯋꯥꯂꯤꯒꯤ ꯀꯔꯤ ꯀꯔꯤ ꯈꯪꯅꯤꯅ ꯗꯤꯋꯥꯂꯤꯒꯤ ꯀꯣꯏꯕ ꯆꯠꯄ ꯈꯣꯠꯄ ꯄ꯭ꯔꯣꯒ꯭ꯔꯥꯝ ꯇꯧꯗꯨꯏ ꯑꯣꯏꯔꯝꯅꯤ
ꯎꯝ
ꯀꯔꯥꯏ ꯀꯔꯥꯏꯗ ꯀꯣꯏꯗꯨꯏꯕ
ꯀꯥꯡ ꯅꯨꯃꯤꯠꯇꯨꯗꯤ ꯀꯥꯏꯗ ꯀꯣꯏꯔꯨ ꯀꯥꯏꯗ ꯀꯣꯏꯔꯨꯒꯦ ꯍꯥꯏꯅꯣ ꯀꯣꯏꯔꯨꯖꯦ ꯍꯥꯏꯅꯣ ꯀꯥꯡ ꯅꯨꯃꯤꯠꯇꯣ ꯀꯥꯏꯗ ꯀꯣꯏꯔꯨꯖꯦ ꯍꯥꯏꯅꯣ
ꯀꯥꯡꯗꯨꯗꯤ ꯑꯗꯨꯝ ꯏꯅꯛ ꯅꯛꯅ ꯀꯩꯅꯣꯗ ꯑꯣꯏꯅ ꯆꯠꯂꯁꯤꯗ ꯏꯁ꯭ꯀꯣꯟꯒꯨꯝꯕ
ꯁ꯭ꯀꯣꯜꯗꯣ ꯇꯜꯂꯤꯅꯦ ꯁ꯭ꯀꯣꯜꯗꯣ ꯃꯤ ꯎꯝ
ꯕꯣ
ꯑꯗꯨꯕꯨꯗꯤ ꯂꯥꯞꯅꯖꯨ ꯆꯠꯅꯤꯡꯗꯦ ꯈꯔ ꯈꯔ ꯅꯛꯄ
ꯑꯗꯨꯝ ꯑꯗꯨ ꯆꯤꯡꯕꯗꯣ ꯑꯗꯨꯝ ꯀꯩꯁꯥꯝꯄꯥꯠ
ꯁ꯭ꯀꯣꯟꯒꯤ ꯑꯗꯨꯝ ꯁꯤꯗ ꯑꯗꯨꯝ ꯊꯣꯛꯂꯛꯏꯗꯅ ꯑꯩꯈꯣꯏ ꯁꯨꯔꯣꯛꯍꯥꯏꯗꯕꯤꯗꯒꯤ ꯑꯗꯨꯝ ꯌꯦꯡꯕ ꯌꯥꯏꯗꯅ ꯋꯣꯛꯑꯕ ꯑꯗꯨꯃꯥꯏ ꯇꯧꯔ ꯑꯉꯥꯡ ꯃꯌꯥꯝ ꯄꯨꯊꯣꯛꯑꯒ ꯁꯨꯃꯥꯏꯅ ꯑꯣꯏꯅ ꯌꯦꯡꯍꯜꯂꯒꯦꯅ ꯈꯜꯂꯦ ꯑꯩ ꯌꯥꯝ ꯂꯥꯞꯅ ꯆꯠꯄꯁꯨ ꯇꯜꯂꯤ
ꯑꯗꯨꯕꯨꯗꯤ ꯏꯁ꯭ꯀꯣꯟꯗ ꯏꯁꯀꯣꯟꯒꯤꯗꯣ ꯉꯥꯏꯕ ꯌꯥꯝ ꯋꯥꯕꯗꯣ ꯍꯣꯏ ꯏꯁ꯭ꯀꯣꯟꯒꯤꯗꯨꯗ ꯇꯧꯊꯔꯁꯤ
ꯎꯝ ꯊꯝꯃꯣ ꯊꯝꯃꯣ
ꯍꯣꯏ ꯊꯝꯃꯒꯦ ꯊꯝꯃꯒꯦ ꯀꯣꯟꯅ ꯑꯃꯨꯛ ꯇꯧꯔꯛꯑꯒꯦ